ꯑꯣ ꯇꯥꯏꯔꯦ ꯇꯥꯏꯔꯦ ꯚꯥꯏ
ꯑꯣꯐ
ꯁꯝ ꯂꯗ ꯀꯣꯜ ꯇꯔꯣꯛꯄ ꯑꯗꯨ ꯆꯍꯤꯁꯦ ꯀꯣꯟꯗꯨꯁꯨ ꯌꯥꯈꯤꯗ꯭ꯔꯦꯕ ꯑ ꯄꯥꯏ ꯀꯣꯟꯗꯣ
ꯑꯣ ꯅꯪ ꯐꯣꯟꯗꯣ ꯀꯃꯥꯏꯅ ꯌꯥꯈꯤꯗ꯭ꯔꯤꯅꯣ
ꯐꯣꯟꯁꯦ ꯗꯤꯁꯄ꯭ꯂꯦ ꯑꯩꯈꯣꯏꯒꯤ ꯄꯨꯔꯥ ꯃꯝꯕꯁꯨ ꯅꯠꯇꯦ ꯑꯩꯈꯣꯏꯒꯤ ꯉꯥꯜꯂꯒ ꯀꯩꯝꯇꯗꯤ ꯎꯗꯕ ꯣ ꯃ ꯀꯝ ꯊ
ꯑꯥ
ꯑꯗꯨ ꯇꯧꯔꯦ ꯑꯗꯨꯗꯗꯤ ꯌꯥꯗ꯭ꯔꯦ ꯑꯗꯨꯝ ꯐꯣꯟꯗꯣ ꯄꯥꯏꯗ ꯑꯗꯨ ꯀꯨꯏꯁꯨ ꯀꯨꯏꯔꯦꯅ ꯆꯍꯤ ꯇꯔꯨꯛ ꯍꯦꯜꯂꯝꯒꯅꯤ ꯐꯣꯟ
ꯑꯣꯧ ꯅꯪꯒꯤꯗꯣ ꯍꯦꯛ ꯊꯣꯛꯂꯛꯄꯒ ꯂꯩꯈꯤꯗꯥꯏꯅꯦ
ꯎꯝ ꯑꯗꯨꯅ ꯌꯥꯗ꯭ꯔꯦ ꯍꯧꯖꯤꯛꯇꯤ ꯀꯨꯏꯔꯅꯤ
ꯇ ꯏꯂꯚꯦꯟꯗꯅꯦ ꯍꯥꯏꯕ ꯑꯗꯨ ꯃꯇꯝ ꯅꯪ ꯃꯇꯝꯗꯨꯗ ꯑꯩꯅ ꯍꯥꯏꯕ
ꯀꯨꯏꯔꯕꯅꯤꯅ ꯍꯧꯖꯤꯛꯇꯤ ꯀꯔꯤ ꯂꯩꯇꯦ ꯑꯃ ꯂꯩꯇ ꯍꯟꯗꯛꯇꯤ ꯀꯩꯅꯣ ꯑꯣꯏꯅ ꯂꯩ ꯑꯦꯟꯗ꯭ꯔꯣꯏꯗꯅ ꯀꯩꯅꯣ ꯑꯃ ꯑꯣꯏꯅ ꯑꯗꯨꯅ ꯐꯔꯕꯅꯤꯗ
ꯍꯣꯏꯗ ꯍꯡꯅꯨꯡ ꯋꯥꯥꯏ ꯀꯩꯅꯣꯒ ꯇꯂꯣꯀ ꯆꯥꯎ ꯆꯥꯔꯀꯥꯟꯗ ꯍꯥ ꯅꯕ ꯄꯥꯏꯊꯒꯠꯄꯔꯣꯏ
ꯑꯗꯣ ꯍꯧꯖꯤꯛꯁꯦ ꯃꯣꯏꯒꯤ ꯐꯣꯟ ꯍꯥꯏꯔꯒ ꯑꯩꯈꯣꯏꯒꯤ ꯔꯤꯐꯔꯒꯤꯁꯁꯦ
ꯑꯥ
ꯔꯤꯐꯔꯕꯤꯁ ꯐꯣꯟꯗꯤꯝꯇꯤ ꯍꯣꯡ ꯍꯣꯡꯅ ꯐꯪꯅꯩꯏꯅꯣ ꯀꯃꯥꯏꯅ ꯇꯧꯖꯥꯠ ꯑꯩꯈꯣꯏꯒꯤ ꯑꯥꯏꯐꯣꯟ ꯐꯤꯠꯇꯤꯡꯁꯦ ꯑꯩꯈꯣꯏ ꯐꯤꯠꯇꯤꯡ ꯄ꯭ꯔꯣꯒꯁꯦ ꯑꯗꯨꯝ ꯂꯨꯄꯥ ꯐꯤꯐꯇꯤ ꯐꯣꯔꯗꯒ ꯐꯪꯉꯦꯕ ꯀ꯭ꯔꯣꯗ ꯑꯣꯗ ꯐꯤꯐꯇꯤ ꯐꯣꯔ ꯐꯪꯕꯁꯦ ꯑꯗꯨꯝ ꯐꯔꯕꯤꯁ ꯍꯥꯏꯁꯦ ꯑꯗꯨꯝ ꯍꯥꯏꯗꯤ ꯗꯥꯏꯔꯦꯛ ꯑꯣꯔꯤꯖꯤꯅꯦꯜꯗꯨꯅꯦꯕ ꯔꯤ ꯐꯔꯕꯤꯁ ꯍꯥꯏ ꯑꯩꯈꯣꯏꯒꯤ ꯃꯥꯏ ꯁꯤꯜ ꯍꯟꯗꯣꯛꯎ꯭ꯔꯦ ꯍꯥꯏꯕꯒꯤ ꯋꯥꯗ ꯕꯀꯣ ꯑꯗꯨꯕꯨ ꯑꯩꯈꯣꯏꯒꯤ ꯋꯦꯕꯁꯥꯏꯠ ꯑꯗꯨꯝ ꯖꯦꯅꯋꯤꯟ ꯑꯣꯏꯕ ꯑꯩꯈꯣꯏꯒꯤ ꯏꯟꯗꯤꯌꯥꯒꯤ ꯑꯣꯏꯕ ꯋꯦꯕꯁꯥꯏꯠ ꯂꯩꯌꯦꯕ ꯍꯣꯡ ꯑꯃ ꯐꯪꯉꯦ ꯑꯗꯨꯒꯨꯝꯕ ꯂꯩꯅ ꯄꯥ ꯇꯧꯔꯤꯁꯤ
ꯐꯤꯐꯇꯤꯒꯥꯏꯗꯨꯗꯤ ꯄ꯭ꯔꯣꯗꯗꯤ ꯑꯗꯨꯁꯨ ꯐꯤꯞꯇꯤꯟꯒꯤ ꯑꯗꯨꯗꯤ ꯌꯥꯝ ꯊꯤ ꯌꯥꯗ꯭ꯔꯣ
ꯎꯝ ꯌꯥꯔ ꯏꯟꯇꯔꯅꯦꯠ ꯑꯗ ꯑꯩꯁꯨ ꯑꯗꯨꯝ ꯖꯤ ꯄꯤꯒꯤꯗ ꯑꯗꯨꯝ ꯇꯧꯍꯟꯗꯦ
ꯍꯣꯏ ꯄ꯭ꯔꯣꯗꯤꯤꯟ ꯑꯃꯝ ꯇꯨ ꯤ ꯇꯨ ꯀꯩꯅꯣ ꯇꯧꯔꯝꯃꯅꯤ ꯇꯨ ꯐꯣꯔꯇꯤ ꯇꯨ ꯐꯤꯐꯇꯤ ꯇꯨ ꯐꯤꯇꯤ꯭ꯨꯣ ꯀꯩꯅꯝ ꯑꯣꯏꯗꯅ
ꯍꯣꯏ ꯍꯣꯏ ꯑꯗꯨ ꯃꯌꯥꯝ ꯑꯣꯏꯕꯅꯤ ꯑꯗꯣ ꯑꯩꯈꯣꯏꯅ ꯑꯗꯨ ꯄꯥꯝꯖꯕꯗꯤ ꯑꯩꯈꯣꯏꯒꯤ ꯑꯦꯟꯗ꯭ꯔꯣꯏꯗꯀ ꯂꯩꯗꯅ ꯑꯩꯈꯣꯏꯒꯤ ꯄꯣꯀꯣ ꯑꯦꯞ ꯁꯕꯦꯟꯒ ꯍꯥꯏꯁꯦ ꯑꯗꯨꯝ ꯂꯨꯄꯥ ꯂꯤꯁꯤꯡ ꯍꯧꯖꯤꯛ ꯂꯨꯄꯥ ꯀꯌꯥ ꯂꯩ ꯂꯤꯁꯤꯡ ꯐꯣꯔꯇꯤ ꯊꯥꯎꯖꯟꯃꯨꯛꯀꯤ ꯃꯌꯥ ꯂꯩꯕꯅꯦꯕꯀꯣ ꯑꯗꯨꯨꯗ ꯂꯤꯁꯤꯡ ꯀꯨꯟꯃꯉꯥꯗꯒ ꯐꯪꯉꯦ
ꯑꯁ ꯑꯗꯨ ꯌꯥꯝ ꯊꯤ ꯍꯣꯡꯗ꯭ꯔꯣꯠꯄꯥ ꯇꯪꯈꯥꯏ ꯑꯃꯒꯤ ꯆꯥꯡ ꯅ
ꯑꯗꯨꯅ ꯏ ꯑꯦꯝ ꯑꯥꯏꯁꯨ ꯂꯧꯕ ꯌꯥꯏꯑꯕ ꯋꯥꯔꯦꯟꯇꯤꯁꯨ ꯑꯗꯨꯝ ꯊꯥ ꯇꯔꯨꯛꯀꯤ ꯄꯤꯔꯛꯑꯅꯤꯗꯅ
ꯎꯝ
ꯌꯦ ꯃꯥꯏ ꯄꯥꯝꯃꯒꯁꯨ ꯑꯗꯨꯝ ꯊꯥ ꯑꯃꯗ ꯂꯤꯁꯤꯡ ꯑꯃꯒ ꯆꯍꯨꯝꯒ ꯑꯗꯨꯃꯥꯏꯅ ꯆꯤꯑꯕ ꯄꯍꯣꯏ ꯦ
ꯌꯥꯝ ꯐꯩꯅꯦ ꯑꯗꯨꯗꯤ ꯑꯗꯒꯤ ꯏ ꯑꯦꯝ ꯑꯥꯏꯒꯤ ꯏꯟꯇ꯭ꯔꯦꯁꯁꯨ ꯀꯩꯁꯨ ꯆꯥꯎꯗꯕ꯭ꯔꯥ
ꯌꯦ ꯃꯥꯥꯏꯌ ꯁꯥꯎꯇ
ꯐꯥꯏꯅꯦꯜꯗ ꯌꯦꯁ
ꯑꯗꯨꯅꯤ ꯑꯗꯨꯃꯥꯏꯅ ꯇꯧꯔ ꯂꯧꯕꯅ ꯐꯗꯧ ꯃꯥꯟꯕꯗ
ꯅꯍꯥꯟ ꯅꯍꯥꯟ ꯅꯣꯡꯃꯝꯨ ꯃꯥꯂꯦꯝ ꯉꯕꯗ ꯑꯣꯟꯗ ꯐꯣꯟ ꯇꯧꯔꯝꯕꯅꯦ ꯑꯗꯨꯒ ꯃꯥꯏ ꯁꯚꯦꯟꯇꯤꯟ ꯑꯃ ꯂꯧꯒꯦꯅ ꯇꯧꯋꯦ ꯍꯥꯏꯕ ꯑꯗꯨ ꯐꯕ꯭ꯔꯥ ꯈꯣꯠꯄ꯭ꯔꯥ ꯃꯥ ꯑꯥꯏꯐꯣꯟ ꯑꯃꯐꯥꯎ ꯃꯥꯥꯏ ꯑꯦꯟꯗ꯭ꯔꯣꯏꯗ ꯝ ꯁꯦꯟꯅꯕꯅꯦ ꯅꯍꯥꯟꯗꯦ ꯑ ꯁ ꯆꯤꯗꯣ ꯁꯇꯗꯣ ꯀꯩꯅ ꯀꯩꯅꯣ ꯍꯥꯏꯗꯤ ꯍꯣꯡꯉꯦ ꯍꯥꯏꯕ ꯑꯃ ꯍꯥꯏꯁꯦ ꯍꯣꯡꯕꯗ ꯂꯩꯍꯧꯒꯦ ꯇꯧꯅꯤ ꯍꯥꯏꯕ ꯑꯃ ꯍꯥꯏꯁꯦ
ꯑꯣ ꯃꯗꯤ ꯑꯩꯈꯣꯏ ꯁ꯭ꯋꯥꯏꯒꯤ ꯏꯁꯇꯣꯔ ꯂꯩꯔꯈꯣꯏ
ꯃꯥꯅꯦ ꯏꯁꯇꯣꯔꯗꯩꯗꯤ ꯑꯣꯏꯗꯣꯏꯅꯦ ꯁ꯭ꯋꯥꯏꯒꯤ
ꯑꯣꯟꯅ ꯃꯟꯅꯗ ꯍꯥꯟꯗꯔꯛꯄꯣꯕ ꯑꯗꯨꯅꯤ
ꯍꯣꯏ ꯅ ꯑꯗꯨ ꯅꯣꯡꯉꯥꯜꯂꯒꯗꯤ ꯑꯃꯨꯛ ꯍꯧꯖꯤꯛꯀꯤ ꯃꯥꯏ ꯁꯕꯦꯟꯇꯤꯟꯗꯣ ꯀꯩꯅꯣꯕꯨꯗꯤ ꯅꯠꯇꯦ ꯄ꯭ꯔꯣꯒꯨꯝꯕꯗꯤ ꯅꯠꯇꯦꯕꯀꯣ ꯃꯥꯏꯗꯣ ꯑꯥꯏꯇꯤꯗ ꯐꯪꯉꯦ ꯍꯥꯏꯕꯀꯣ ꯑꯗꯨꯒ ꯅꯣꯡꯉꯥꯜꯂꯒꯅ ꯏ ꯐꯇꯤ ꯐꯣꯔ ꯌꯧꯈ꯭ꯔꯅꯤ ꯍꯥꯏꯕ ꯃꯥ ꯍꯥꯏꯁꯦ ꯑꯗꯨꯒꯤ ꯅꯪꯇꯕꯨ ꯍꯪꯒꯦ ꯇꯧꯅꯣ ꯅꯪ ꯂꯩꯔꯕꯅ
ꯁ ꯑꯩ ꯊꯥꯡꯉꯩꯁꯤꯡꯦꯡꯅ ꯐꯣꯟꯗꯕ ꯚꯥꯏ ꯂꯨꯄꯥ ꯑꯩꯈꯣꯏ ꯌꯥꯡ ꯌꯥꯡꯈꯩꯒ ꯌꯦꯟꯒꯗꯤ ꯑꯗꯨꯝ ꯀꯜꯂꯤꯂꯒ ꯂꯩꯕꯗꯨ ꯊꯦꯡꯅꯅꯤꯡꯩ ꯂꯥꯈ ꯑꯃꯒꯤ ꯇꯪꯈꯥꯏ ꯍꯥꯏ
ꯀꯩꯗꯧꯅꯤ ꯑꯩꯈꯣꯏꯅ ꯐꯣꯇꯣ ꯑꯃ ꯀꯥꯞꯇꯅ ꯈꯣꯠꯇꯅꯤꯅ ꯅꯨꯄꯤꯒꯤꯅ ꯇꯧꯗꯧꯁꯨ ꯅꯠꯇꯦ ꯐꯣꯟ ꯈꯔ ꯇꯧꯒꯦ ꯈ ꯁꯥꯟꯅꯕꯩꯗꯨꯗꯨ ꯑꯍꯣꯕ ꯑꯃ ꯂꯩꯔꯁꯨ ꯌꯥꯏꯔ
ꯌꯥꯏ ꯌꯥꯏ ꯀꯩꯁꯨ ꯀꯥꯏ ꯗꯔꯀꯥꯔ ꯑꯣꯏꯗꯣꯏ ꯅꯗ꯭ꯔꯥ
ꯎꯝ
ꯑꯗꯨꯕꯨꯗꯤ ꯏꯃꯥꯕꯨꯗꯤ ꯍꯧꯖꯤꯛ ꯀꯩꯅꯣ ꯌꯥꯝ ꯇꯧꯋꯤꯗꯅ ꯑꯗꯨꯒꯤꯁꯨ ꯄꯥꯝꯃꯛꯄꯖꯥꯠꯅꯤ ꯀꯗ꯭ꯔꯣ ꯐꯥꯏꯒꯤ ꯑꯦꯗꯚꯔꯗꯥꯏꯁꯀ ꯇꯧꯗꯅ ꯈꯣꯠꯇꯅ
ꯍꯈꯣꯏ ꯐꯨꯗ ꯋꯥꯏꯐꯥꯏꯒꯤꯁꯦ ꯄꯨꯔꯥ ꯑꯦꯞ ꯑꯣꯏꯅ ꯂꯩꯗꯥꯏꯅꯦ
ꯂꯩꯌꯦ
ꯎꯝ ꯑꯩꯈꯣꯏꯒꯤ ꯃꯅꯤꯄꯨꯔꯗꯪꯒꯤ ꯑꯣꯏꯗꯣꯏ ꯅꯠꯇ꯭ꯔꯣ
ꯃꯅꯤꯄꯨꯔꯒꯤꯁꯦ ꯃꯥ ꯍꯟꯗꯛ ꯍꯟꯇꯛ ꯁꯤꯂꯣꯡꯗ ꯌꯧꯈ꯭ꯔꯕꯅꯦꯕ ꯈꯉꯕ ꯁꯤꯂꯣꯡꯅ ꯌꯧꯈ꯭ꯔꯕꯅꯤ ꯁꯤꯂꯣꯡ ꯅꯠꯇꯦ ꯁꯣꯏꯔꯦ ꯅꯥꯒꯥꯂꯦꯟ ꯌꯧꯈ꯭ꯔꯕꯅꯦꯕ ꯀꯩꯅꯣ ꯀꯣꯏꯃ ꯑꯗꯨ ꯍꯟꯗꯛ ꯅꯧꯅ ꯑꯗꯨꯃꯥꯏꯅꯒ ꯍꯪꯇ꯭ꯔꯦ ꯈꯣꯠꯂꯦ ꯍꯥꯏꯕꯅꯤ ꯑꯗꯣ ꯁ꯭ꯋꯥꯏꯗꯁꯨ ꯂꯣꯏ ꯁ ꯇꯣꯔꯦ ꯍꯥꯟꯅ ꯀꯩꯅꯣ ꯌꯧꯔꯝꯗꯕꯅꯦꯕꯀꯣ ꯎꯝ ꯊꯧꯕꯥꯜꯁꯨ ꯌꯧꯔꯝꯗꯦꯕꯀꯣ ꯍꯧꯖꯤꯛ ꯊꯧꯕꯥꯜꯗ ꯕ꯭ꯔꯥꯟꯁ ꯍꯥꯡꯇꯣꯛꯈ꯭ꯔꯕꯅꯦ ꯅꯍꯥꯟ ꯀꯨꯏꯗ꯭ꯔꯤꯕꯅꯦ
ꯀꯁꯇꯃꯔ ꯃꯣꯏꯒꯤ ꯀꯁꯇꯃꯔ ꯕꯦꯁ ꯑꯗꯨꯝ ꯆꯥꯎꯕ꯭ꯔꯥ ꯅꯠꯇ꯭ꯔꯒ ꯀꯃꯥꯏꯅ ꯇꯧꯒꯦ
ꯍꯥꯏꯗꯤ
ꯍꯥꯏꯗꯤ ꯂꯩꯗꯅ ꯐꯨꯠ ꯋꯥꯏꯐꯥꯏ ꯁꯤꯖꯤꯟꯅꯕ ꯃꯤꯒꯤ ꯑꯗꯨꯝ ꯍꯥꯏꯗꯤ ꯃꯣꯏ ꯑꯗꯨꯝ ꯐꯖꯅ ꯆꯥꯡ ꯅꯥꯏ ꯑꯗꯨꯒꯕ ꯀꯛꯕ꯭ꯔꯥ ꯅꯠꯇ꯭ꯔ ꯑꯗꯨꯝ ꯀꯁꯇꯃꯔ ꯋꯥꯕ꯭ꯔꯥꯕ ꯃꯣꯏꯁꯦ ꯀꯩꯅꯣ ꯇꯧꯕ ꯑꯩꯈꯣꯏꯒꯤ ꯐꯨꯠꯋꯥꯏ ꯐꯥꯏ ꯍꯥꯏꯔꯒ ꯑꯩꯈꯣꯏꯒꯤ ꯄꯣꯠ ꯆꯩꯁꯦ ꯑꯩ ꯆ ꯈꯪꯅꯕꯗ ꯑꯩꯈꯣꯏ ꯀꯛꯑꯅꯤꯅ ꯀꯛꯑ ꯃꯇꯨꯡꯁꯤꯗ ꯑꯩꯈꯣꯏꯒꯤ ꯅꯣꯡꯃꯗ ꯊꯤꯜꯂꯛꯄꯩ ꯋꯥꯔꯤꯔꯥ ꯅꯠꯇ꯭ꯔꯒ ꯀꯃꯥꯏꯅ ꯇꯧꯕ
ꯑꯗꯨꯝ ꯃꯣꯏ ꯁꯨꯃꯥꯏꯅ ꯂꯩꯕꯅꯦ ꯈꯨꯗꯛ ꯈꯨꯗꯛꯀꯤꯁꯨ ꯂꯩꯌꯦꯕꯀꯣ ꯀꯣ ꯑꯗꯒꯤꯗꯤ ꯍꯥꯏꯗꯤ ꯃꯣꯏꯅ ꯀꯩꯅꯣꯝꯃ ꯆꯥꯅꯤꯡꯕ ꯃꯤꯁꯤꯅ ꯑꯦꯛꯖꯥꯝꯄꯜ ꯄꯤꯖꯥ ꯆꯥꯅꯤꯡꯉꯦ ꯈꯜꯂꯣꯕ ꯄꯤꯖꯥꯒꯨꯝꯕꯁꯤꯗꯤꯝ ꯍꯧꯕꯗ ꯃꯇꯝ ꯈꯔ ꯆꯪꯉꯤꯗꯅ ꯑꯗꯨꯅ ꯑꯗꯨꯝ ꯄꯨꯡ ꯑꯃ ꯑꯅꯤ ꯂꯩꯔ ꯊꯤꯜꯂꯛꯄꯒꯨꯝꯕ ꯑꯗꯒꯤꯗꯤ ꯃꯣꯏꯅ ꯁ꯭ꯇꯣꯔꯗꯒꯤ ꯄꯣꯠ ꯑꯃ ꯂꯩꯅꯤꯡꯉꯦ ꯍꯥꯏꯔꯣꯕ ꯑꯗꯨꯅ ꯑꯃꯨꯛ ꯈꯔ ꯃꯇꯝ ꯈꯔ ꯇꯦꯟꯗꯣꯏꯅꯦꯕ ꯍꯥꯏꯗꯤ ꯑꯅꯧꯕ ꯄꯩꯁꯥ ꯈꯔ ꯆꯥꯎꯕ ꯍꯦꯟꯕꯅꯦꯕ
ꯀꯩꯅꯣꯅꯤꯅꯦ ꯑꯗꯨꯗꯤ ꯑꯩꯈꯣꯏꯒꯤ ꯕ꯭ꯡꯀꯤꯠ ꯀꯥꯏꯅ ꯂꯩꯗ ꯑꯗꯨꯒꯨꯝꯕꯅꯤꯅꯦ
ꯃꯥꯅꯦ ꯃꯥꯅꯦ ꯊꯦꯕꯣꯟꯅꯒ ꯆꯠꯂꯝꯕ ꯃꯇꯦꯡꯒꯥꯏꯗꯣ ꯈꯪꯕ꯭ꯔꯥ
ꯈꯪꯉꯦ ꯈꯥꯡꯉꯦ ꯁꯤꯗꯁꯨ ꯑꯗꯨꯝ ꯁꯤꯗꯅ ꯑꯃꯨꯛ ꯐꯠ ꯋꯥꯏꯐꯥꯏꯒꯤ ꯑꯗꯨꯃꯥꯏꯅ ꯑꯗꯨꯪ ꯕ꯭ꯂꯦꯡꯀꯤꯠꯀꯨꯝꯕ ꯂꯩꯗꯅꯀꯣ ꯕ꯭ꯂꯦꯡꯀꯤꯠꯁꯤꯅ ꯑꯩꯈꯣꯏꯒꯤ ꯈꯥꯃꯦꯟ ꯂꯩꯅꯤꯡꯉꯦ ꯇꯤꯜꯍꯧ ꯂꯩꯅꯤꯡꯕꯕꯨ ꯑꯣꯏꯔꯣ ꯑꯗꯒꯤꯗꯤ ꯑꯩꯈꯣꯏꯅ ꯐꯥꯔꯃꯥꯁꯤ ꯁꯤꯗꯒꯤ ꯑꯩꯈꯣꯏ ꯍꯤꯗꯥꯛ ꯂꯥꯟꯁꯨ ꯂꯩꯅꯤꯡꯕꯕꯨ ꯑꯣꯏꯔꯣ ꯑꯗꯨꯝ ꯀꯛꯈ꯭ꯔꯅꯤꯅ ꯑꯗꯨꯝ ꯊꯤꯜꯂꯛꯀꯗꯕꯅꯤ ꯇꯥꯏꯨꯡ ꯌꯧ
ꯍꯣꯏ ꯑꯗꯨ ꯑꯗꯨꯗꯣ ꯍꯥꯟꯅꯗꯤ ꯃꯣꯏ ꯐꯨꯠ ꯋꯥꯏ ꯐꯥꯏ ꯍꯥꯏꯔꯒ ꯐꯨꯠ ꯇꯪꯅꯤꯗꯅ ꯍꯥꯏꯗꯤ ꯆꯥꯅꯕꯇꯪ ꯑꯣꯏꯔꯝꯃꯤꯗꯅ ꯍꯧꯖꯤꯛꯇꯤ ꯑꯃꯨꯛ ꯃꯣꯏꯅ ꯑꯇꯣꯞꯄ ꯑꯃꯁꯨ ꯍꯥꯞꯆꯤꯟꯈ꯭ꯔꯕꯅꯦꯕ ꯐꯠ ꯑ ꯐꯥꯏꯗ ꯄꯤꯛꯀꯦꯠ ꯑꯅꯀꯣ ꯍꯥꯏꯗꯤ ꯑꯩꯈꯣꯏꯒꯤ ꯒ꯭ꯔꯣꯁꯔꯤ ꯔꯥꯏꯠ ꯑꯥꯏꯇꯦꯝ ꯑꯦꯅꯤ ꯂꯩꯗꯅ ꯁꯔꯞ ꯑꯣꯏꯔꯣ ꯁꯥꯄꯣꯟ ꯑꯣꯏꯔꯣ ꯑꯗꯨꯝꯕꯁꯨ ꯂꯣꯏꯅꯃꯛ ꯀꯛ ꯌꯥꯔꯕꯅꯦꯕ
ꯍꯥꯏꯗꯤ ꯑꯩꯈꯣꯏꯒꯤ ꯂꯩꯕ ꯆꯠꯄ ꯈꯣꯠꯄꯝ ꯐꯔꯛ ꯁꯥꯟꯅꯕ ꯈꯥꯟꯅꯕ ꯌꯥꯎ ꯑꯗꯨꯝ ꯀꯥꯟꯅꯩꯗꯅ ꯑꯗꯤ ꯑꯩꯈꯣꯏꯒꯤ ꯔꯦꯟꯇꯒ ꯂꯩꯕ ꯀꯥꯡꯕꯨꯒꯤꯗꯤꯛ ꯑꯃꯨꯛ ꯍꯡ ꯀꯥꯟꯅꯗꯣꯏꯅꯦꯕ
ꯃꯥꯅꯤ ꯃꯥꯅꯤ ꯚꯥꯏ ꯑꯦ ꯁꯦ ꯑꯩꯈꯣꯏꯅꯕꯨ ꯅꯨꯄꯥ ꯃꯆꯥ ꯑꯃ ꯑꯣꯏꯔꯨꯕꯒꯤ ꯑꯗꯨꯝ ꯀꯣꯏꯆꯠ ꯆꯠꯂꯒ ꯄꯨꯡꯂꯩ ꯂꯩꯅꯤꯡꯕ ꯈꯣꯠꯅꯤꯡꯕ ꯀꯁꯤ ꯇꯧꯕ ꯋꯥꯅꯦꯕꯀꯣ ꯐꯔꯛ ꯇꯥꯕ ꯃꯤ ꯌꯥꯝ ꯂꯩꯌꯦꯕ ꯍꯥꯏꯗꯤ ꯑꯩꯅ ꯑꯦꯛꯖꯥꯝꯄꯜ ꯑꯣꯏꯅ ꯑꯩꯅ ꯅ ꯍꯥꯟꯅꯦ ꯑꯩꯁꯦ ꯏꯃꯥꯟꯅꯕ ꯑꯃꯈꯛꯅ ꯃꯥꯏ ꯇ꯭ꯔꯤꯞ ꯑꯃꯈꯛ ꯈꯥꯏꯔꯦ ꯒ꯭ꯌꯥꯟꯗ ꯑꯗꯨ ꯈꯪꯉꯠꯇ꯭ꯔꯣ ꯑꯩꯅ ꯅ ꯑꯗꯨꯁꯨ ꯍꯥꯏꯐꯦꯠꯇꯤ ꯋꯥꯔꯤ ꯂꯤꯔꯃꯅꯤ ꯃꯥꯒꯤꯗꯣ ꯍꯥꯏꯗꯤ ꯅꯨꯡꯗꯥꯡ ꯄꯨꯡ ꯇꯔꯦꯠ ꯃꯈꯥꯏ ꯁ꯭ꯋꯥꯏꯗꯅꯦꯕ ꯃꯥꯅ ꯍꯥꯏꯔꯤꯗꯣ ꯑꯩꯈꯣꯏ ꯁꯤꯒꯤ ꯑꯩꯈꯣꯏꯅꯒꯤ ꯀꯩ ꯀꯣꯐꯤ ꯀꯩꯅꯣ ꯁꯣꯣꯔꯣꯟ ꯃꯀꯥꯏꯒꯤ ꯑꯃ ꯑꯩꯈꯣꯏꯅ ꯀꯣꯐꯤ ꯊꯧ ꯑꯃ ꯂꯩꯕꯗꯣ
ꯍꯣꯏ ꯍꯣꯏ
ꯑꯥ ꯑꯗꯨꯏ ꯃꯅꯥꯛꯇꯨꯗꯒꯤꯅꯦ ꯀꯣꯅꯨꯡ ꯃꯥꯡꯕꯧꯇꯧꯅꯦꯕ ꯆꯠꯂꯤꯁꯦꯀꯣ ꯑꯗꯨꯒ ꯑꯃꯨꯛ ꯍꯜꯂꯛꯄ ꯆꯠꯄꯗ ꯍꯥꯏꯗꯤ ꯑꯗꯨꯐꯥꯎꯒꯤ ꯆꯠꯄꯁꯦ ꯃꯣꯏ ꯐꯔꯛ ꯇꯥꯕ ꯍꯥꯏꯇꯥꯔꯦ ꯃꯣꯏ ꯏꯃꯨꯡꯁꯦ ꯍꯧꯖꯤꯛꯀꯤꯁꯦ ꯍꯟꯅꯨꯕꯤ ꯑꯃꯒꯅꯥ ꯂꯩꯁꯥꯕꯤ ꯑꯔꯤꯕ ꯑꯃꯒ ꯊꯣꯛꯂꯛꯑꯦꯕꯀꯣ ꯑꯍꯟ ꯑꯃ ꯃꯕꯥꯅꯤ ꯇꯧꯔꯒꯦ ꯑꯗꯨꯒ ꯂꯩ ꯆꯠꯂꯤꯅꯦꯕ ꯃꯈꯣꯏ ꯑꯍꯨꯝꯁꯦ ꯄꯣꯠ ꯆꯩ ꯂꯩꯕ ꯈꯣꯄ ꯄꯁꯦ ꯑꯗꯨꯒ ꯍꯥꯏꯗꯤ ꯐꯔꯛ ꯇꯥꯕ ꯍꯥꯏꯁꯦ ꯇꯥꯏꯌꯦꯕ ꯚꯥꯏ ꯇꯥꯕꯩꯗꯤ ꯍꯥꯏꯗꯤ ꯃꯣꯏ ꯑꯗꯨꯒꯤꯗꯃꯛꯇ ꯃꯣꯏ ꯄꯩꯁꯥ ꯂꯨꯄꯥ ꯆꯍꯨꯝ ꯌꯥꯡꯈꯩꯃꯨꯛ ꯇꯤꯡꯊꯣꯛꯏꯅꯦꯕ ꯉꯥꯛꯇꯪꯗꯨꯗ
ꯎꯝ ꯑꯩ ꯀꯩꯁꯕ ꯂꯄ ꯄꯣꯁꯨ ꯅꯠꯇꯤ ꯑꯗꯨ ꯄꯔꯛꯇ ꯑꯔꯜ ꯇꯨꯝ ꯄꯜꯂꯤꯗꯕꯤ
ꯑꯗꯨꯒꯨꯝꯕ ꯃꯌꯥꯝ ꯂꯩꯕꯅꯤꯅ ꯂꯩꯗꯅ ꯑꯃꯔꯣꯝꯗꯗꯤ ꯌꯥꯝ ꯐꯩꯅꯦ ꯃꯣꯏꯒꯤꯗꯤ ꯌꯥꯝ ꯀꯥꯟꯅꯖꯩꯅꯤꯗ
ꯃꯁꯨꯨꯀꯥꯟꯅꯕ ꯇꯧ ꯃꯊꯁꯨꯨ ꯀꯥꯟꯅꯕ
ꯍꯣꯏ ꯑꯅꯤꯃꯛꯄꯗ ꯀꯥꯟꯅꯃꯤꯟꯅꯕ ꯍꯥꯏꯇꯥꯔꯦꯅꯦ ꯐꯦꯁꯤꯂꯤꯇꯤꯗꯣ ꯐꯪꯍꯟꯗ ꯋꯥꯅꯤꯗ ꯁꯕꯗꯤ ꯈꯔ ꯇꯤꯟ ꯆꯕ
ꯀꯩꯅꯣꯗꯣ ꯑꯩꯈꯣꯏꯁꯨ ꯀꯩꯅꯣꯒꯨꯝꯕꯗꯣ ꯑꯩꯈꯣꯏꯒꯤ ꯏꯁꯣꯒꯨꯝꯕ ꯆꯦꯟꯕꯕꯨꯗꯤ ꯆꯦꯜꯂꯦꯕꯣ ꯐꯖꯅ ꯆꯂꯒ ꯗꯅꯦꯕ ꯄꯥꯛꯇ ꯑꯩꯈꯣꯏ ꯆꯦꯜꯂꯤꯁꯦ ꯗꯤ ꯑꯦꯝ ꯀꯣꯂꯦꯖ ꯃꯃꯜ ꯈꯔ ꯆꯦꯟꯕ ꯎꯏ ꯑ ꯂꯨꯒꯦ ꯀꯥꯗ ꯌꯥꯝꯇ ꯎꯗꯦ ꯏꯁꯨ ꯑꯗꯨ ꯑꯁꯥꯏ ꯀꯩꯅꯣ ꯑꯩꯈꯣꯏꯒꯤ ꯆꯨꯝꯅꯩ ꯑꯣꯇꯣꯛ ꯑꯃ ꯆꯦꯟꯗ ꯏꯁꯨ ꯁ ꯋꯥ ꯆꯦꯅ ꯑꯗꯨꯝ ꯍꯥꯏꯗꯤ ꯑꯗꯨꯗꯤ ꯊꯥꯎꯁꯨ ꯃꯥꯡꯗ꯭ꯔꯦꯗꯅꯀꯣ ꯆꯥꯔꯖ ꯇꯧꯗꯧꯗ ꯉꯥꯏ ꯑꯗꯨ ꯇꯧ ꯑꯗꯨꯁꯨ ꯀꯥꯟꯅꯩ
ꯍꯣꯏ ꯑꯁꯒꯨꯝꯕ ꯍꯥꯏꯗꯤ ꯉ ꯉꯥꯛꯇꯪ ꯉꯥꯛꯇꯪ ꯃꯇꯦꯛ ꯃꯇꯦꯛ ꯐꯔꯛ ꯇꯥꯕ ꯆꯠꯊꯣꯛ ꯆꯠꯁꯤꯟ ꯐꯔꯛ ꯇꯥꯕ ꯂꯩꯕꯅꯦꯕ
ꯑ
ꯑꯗꯣ ꯉꯥꯛꯇꯪ ꯄꯞ ꯄ ꯄꯠ ꯆꯥꯅꯤꯡꯕꯗꯣ ꯍꯦꯛꯇ ꯐꯪꯗꯕꯅꯦꯕ ꯑꯩꯈꯣꯏ ꯁ꯭ꯋꯥꯏꯗꯗꯤ ꯒꯥꯔꯤ ꯃꯆꯥ ꯑꯃꯒ ꯊꯧꯗ꯭ꯔꯗꯤ ꯍꯥꯏ ꯑꯩ ꯑꯦꯛꯖꯥꯝꯄꯜ ꯑꯣꯏꯅ ꯁꯤꯣꯅꯦ ꯑꯩ ꯂꯝꯂꯣꯡꯗ ꯆꯠꯄꯁꯦ ꯑꯗꯨꯣꯝ ꯆꯠꯄꯒꯤ ꯑꯣꯛꯊꯣꯛꯒ ꯍꯥꯏꯕꯕꯁꯤ ꯄꯨꯡ ꯑꯥ ꯈꯣꯡ ꯆꯠꯄꯅꯦꯅ ꯂꯝ ꯅꯣꯡꯗꯨ ꯌꯧꯔꯅꯦꯕ ꯈꯪꯕ꯭ꯔꯥ ꯑꯩꯗꯤ ꯑꯣꯊꯣꯛꯆꯅꯤꯡꯉꯗꯤꯀꯣ ꯑꯗꯨꯅ ꯐꯔꯥꯛ ꯌꯥꯝ ꯇꯥꯕꯅꯦꯃꯤ ꯑꯩꯈꯣꯏ ꯃꯅꯤꯄꯨꯔꯒꯤ ꯇ꯭ꯔꯥꯟꯁꯄꯣꯔꯠꯁꯤꯗꯤ ꯂꯝꯅꯒ ꯄꯤꯛꯆꯔꯤꯕ
ꯀꯅꯤꯗꯨ ꯃꯣꯏ ꯁ꯭ꯋꯥꯏꯗ ꯀꯩꯅꯣꯁꯨ ꯂꯩꯔꯗꯤ ꯐꯗꯧꯅꯦ ꯑꯩꯈꯣꯏꯒꯤ ꯑꯗꯨꯋꯥꯏꯗꯁꯨ ꯑꯩꯈꯣꯏꯒꯤ ꯑꯣꯔ ꯑꯩꯈꯣꯏꯒꯤ ꯑꯦꯞꯀꯨꯝꯕ ꯑꯗꯨꯒꯨꯝꯕ ꯂꯩꯔꯒ ꯀꯟꯄ ꯈꯣꯠꯄ ꯌꯥꯕ ꯂꯩꯔꯦ ꯑꯗꯨ ꯂꯩꯕꯨꯗꯤ ꯂꯩꯌꯦꯕꯨ ꯑꯩꯈꯣꯏꯒꯤ ꯒꯥꯔꯤ ꯃꯆꯥꯒꯤ ꯑꯣꯏꯅꯗꯤ ꯄꯥꯛ ꯂꯩꯇꯕ ꯃꯥꯜꯂꯦ
ꯂꯩꯇꯦ ꯃꯌꯥꯝ ꯀꯟꯅ ꯂꯩꯇꯦ ꯖꯨꯒꯅꯨꯗ ꯈꯔ ꯍꯥꯞꯄꯦꯕꯀꯣ ꯌꯥꯝ ꯍꯥꯞ
ꯎꯝ ꯖꯨꯒꯅꯨꯗꯣ ꯇꯥꯕꯗ ꯄꯩꯁꯥ ꯌꯥꯝ ꯑꯥꯎ ꯌꯥꯏꯗ ꯃꯣꯏꯗꯣ
ꯄꯩꯁꯥꯗꯤ ꯆꯥꯎꯋꯦ ꯄꯩꯁꯥ ꯆꯥꯎꯋꯦ ꯍꯥꯏꯁꯦ ꯃꯣꯏꯅ ꯀꯩꯅꯣꯒꯨꯝꯕ ꯆꯥꯔꯖ ꯀꯨꯝꯕ ꯍꯥꯞꯆꯤꯟ ꯇꯔꯗꯤ ꯆꯥꯎꯋꯦ ꯍꯥꯏꯕꯅꯦꯕꯀꯣ ꯑꯗꯣ ꯅꯍꯥꯟ ꯑꯩꯅꯒ ꯆꯠꯂꯤꯗꯣ ꯀꯤꯂꯣꯃꯤꯇꯔ ꯑꯃꯗ ꯂꯨꯄꯥ ꯀꯨꯟꯊ꯭ꯔꯥ ꯈꯛꯇꯅꯦꯕ ꯁꯥꯏꯗꯣ
ꯑꯣ ꯑꯗꯨ ꯌꯥꯢ ꯀꯩꯅꯣ
ꯑꯗꯣ ꯂꯨꯄꯥ ꯀꯨꯟꯊꯔꯥ ꯈꯛꯇꯪꯗꯨꯗꯤ ꯑꯗꯨꯝ ꯑꯃꯔꯣꯝꯗꯗꯤ ꯑꯣꯛꯇꯣ ꯋꯥꯏꯔꯒ ꯆꯠꯄꯅ ꯍꯦꯟꯅ ꯌꯥ ꯑꯣꯛꯇꯣ ꯍꯥꯏꯗꯤ ꯑꯣꯛꯇꯣ ꯋꯥꯏꯔꯒꯥ ꯆꯠꯄꯒ ꯆꯞ ꯃꯥꯟꯅꯗꯣꯔꯦꯕ ꯈꯥꯉꯕꯥ
ꯎꯝ
ꯑꯗꯣ ꯃꯥꯒꯤ ꯑꯗꯨꯗ ꯑꯃꯨꯛ ꯆꯥꯔꯖ ꯑꯃ ꯍꯥꯞꯆꯤꯜꯂꯛꯄꯩ ꯋꯥꯅꯦꯕ ꯍꯥꯏꯗꯤ ꯀꯩꯅꯣꯒꯤ ꯖꯨꯒꯅꯣꯒꯤ ꯇꯣꯉꯥꯟꯕ ꯑꯦꯞꯀꯤ ꯑꯣꯏꯅ ꯆꯥꯔꯖ ꯒꯥ ꯍꯥꯏꯅꯥ ꯂꯨꯄꯥ ꯆꯥꯃꯥ ꯍꯥꯞꯆꯤꯟꯕ ꯑꯗꯨꯀꯟꯗ ꯄꯩꯁꯥ ꯈꯔꯥ ꯆꯥꯎ ꯑꯣꯠꯄꯣꯍꯂꯗ
ꯎꯝ ꯃꯈꯜ ꯃꯈꯜꯁꯦ ꯍꯥꯟꯅ ꯇꯧꯔꯛꯑꯕꯥ ꯄꯣꯠꯅꯦꯕꯥ ꯑꯩꯈꯣꯌꯒꯤ ꯐꯨꯠ ꯋꯥꯏꯐꯥꯏ ꯒꯥ ꯍꯥꯏꯁꯤ ꯍꯥꯟꯅ ꯑꯗꯨꯝ ꯂꯩꯔꯕ ꯑꯩꯈꯣꯏ ꯃꯅꯤꯄꯨꯗꯤ ꯌꯧꯗꯕ ꯋꯥꯅꯦ ꯇꯧ ꯍꯥꯏꯗꯤ ꯑꯗꯨꯒꯤ ꯑꯥꯏꯗꯤꯌꯥ ꯄꯨꯊꯣꯔꯛꯄ ꯃꯤꯗꯨꯅ ꯑꯗꯨꯝ ꯑꯣꯏꯕꯩ ꯋꯥꯔꯤꯅꯤ
ꯃꯥꯅꯦ ꯃꯥꯅꯦ ꯄꯨꯁꯜꯂꯛꯄ ꯉꯝꯕ ꯃꯤꯗꯣ ꯅ ꯈꯔꯥ ꯇꯣꯏꯅ ꯀꯣꯏꯊꯣꯛꯄ ꯆꯠꯊꯣꯛꯄ ꯑꯃ ꯆꯪꯉꯦ ꯍꯥ ꯁ꯭ꯋꯥꯏ ꯁꯨꯝ ꯂꯩꯁꯤꯟꯕꯅꯗꯤ ꯀꯥꯟꯅꯗꯦ ꯅꯠꯇ꯭ꯔꯥ
ꯇꯧꯕꯗ ꯑꯗꯨꯝ ꯌꯥꯕꯅꯦꯀꯣ ꯌꯥꯔꯦꯀꯣꯠꯅꯦꯥꯏꯁꯨ ꯀꯅꯥꯒꯣꯗꯅꯥ ꯑꯩꯈꯣꯏ ꯑꯩꯈꯣꯏꯅ ꯄꯥꯛ ꯇꯧꯗꯕꯩ ꯋꯥꯅꯤ ꯊꯣꯛꯣꯄꯣꯩꯅ ꯑꯩꯣꯏ
ꯍꯣꯏ ꯑꯩꯈꯣꯏꯅ ꯑꯃꯨꯛ ꯀꯣꯏꯆꯠ ꯆꯠꯄꯗꯣ ꯑꯗꯨꯝ ꯆꯠꯊꯣꯛ ꯆꯠꯁꯤꯟ ꯇꯧꯕꯅꯤꯅꯥ ꯀꯦ ꯃꯤ ꯀꯥꯏꯗꯩꯅꯣꯗ ꯌꯥꯝ ꯇꯧꯏꯗ ꯃꯆꯦꯠ ꯃꯆꯦꯠ ꯃꯆꯦꯠ ꯃꯆꯦꯠ ꯀꯩꯅꯣ ꯑꯃꯥ ꯐꯠ ꯆꯥꯅꯤꯡꯕ ꯑꯩꯁꯨ ꯐꯠ ꯐꯠ ꯍꯧꯖꯤꯛꯀꯥꯟꯁꯦ
ꯎꯝ
ꯑꯥꯁ ꯈꯪꯗꯦ ꯑꯩꯈꯣꯏꯁꯨ ꯑꯗꯨꯒꯨꯝꯕ ꯑꯃꯇꯪ ꯑꯥꯏꯗꯤꯌꯥ ꯑꯃꯇꯪ ꯄꯨꯊꯣꯛꯉꯝꯂꯒꯗꯤ ꯍꯥ
ꯆꯨꯍꯤꯡ ꯁꯨꯝꯕꯥ ꯆꯥꯠꯄꯗꯤ ꯀꯔꯤ ꯀꯥꯏ
ꯑꯗꯨꯁꯨ ꯌꯥꯏ
ꯑꯌꯨꯛ ꯉꯥꯟꯇꯥꯗ
ꯆꯨꯍꯤꯡ ꯁꯨꯝꯖꯤꯟꯕ ꯆꯥ ꯆꯥ ꯈꯔ ꯌꯣꯟꯁꯤꯟꯕ ꯍꯥ ꯑꯗꯥꯒꯤꯗꯤ ꯖꯨꯁ ꯈꯔ ꯁꯨꯡꯖꯤꯟꯕ ꯑꯦꯁ ꯍꯤꯍꯤ ꯑꯩꯗꯤ ꯇꯧꯒꯦ
ꯑꯩꯗꯤ ꯀꯣꯐꯤ ꯁꯣꯞꯀꯨꯝꯕꯁꯦ ꯍꯥꯡꯅꯤꯡꯢꯅꯦ ꯀꯣꯐꯤ ꯁꯣꯞꯁꯦ ꯍꯣꯏ ꯃꯐꯝ ꯆꯥꯗ꯭ꯔꯒꯕꯨꯗꯤ ꯄꯥꯡꯍꯥꯡꯕ ꯍꯥꯥꯡꯕꯥ ꯅꯠꯇꯕꯀꯣ ꯃꯐꯝ ꯆꯥꯅꯒ ꯂꯩꯕꯘꯣ ꯀꯣꯐꯤ ꯁꯣꯞꯁꯤ ꯑꯗꯨꯝ ꯆꯪꯅꯩꯕꯥ
ꯆꯪꯉꯦ ꯆꯪꯉꯦ ꯑꯦ ꯑꯩꯈꯣꯏꯒꯤ ꯀꯩꯅꯣꯗꯣ ꯁꯣꯏꯕꯥꯝ ꯂꯩꯀꯥꯏꯒꯤ ꯗꯨꯗꯤ ꯆꯞ ꯆꯥꯔꯦ ꯚꯥꯏ ꯍꯧꯖꯤꯛꯁꯦ ꯀꯩꯅꯣꯁꯨ ꯑꯃꯨꯛ ꯇꯧꯕꯅꯦꯕ ꯄꯨꯜꯁꯨ ꯃꯍꯥꯡꯗ ꯍꯥꯞꯆꯤꯟꯈ꯭ꯔꯦꯕ
ꯀꯗꯤ
ꯃꯣꯏꯅꯥ ꯅꯩꯔꯦ꯫
ꯐꯨꯜꯗꯪ ꯍꯥꯡꯉꯁꯨ ꯑꯗꯨꯝ ꯐꯅꯥꯌꯝ ꯀꯥꯞꯄꯤꯗꯨꯗꯤ ꯑꯩꯈꯣꯏꯒꯤ ꯑꯁ ꯀꯩꯅꯤ ꯁꯥꯉꯥꯏ ꯇꯅꯣꯡꯕꯤꯗꯗꯥ
ꯑ ꯍꯣꯏ ꯑꯗꯨꯖꯨ ꯍꯥꯔ ꯀꯥꯞꯄꯦ ꯑꯗꯒꯤ ꯑꯈꯣꯏ ꯁꯤꯗ ꯑꯈꯣꯏ ꯅꯍꯥꯟ ꯀꯥꯞꯄꯗꯣ ꯀꯩꯅꯣꯒꯤꯗꯣ ꯅꯪ ꯆꯪꯗ꯭ꯔꯤꯀꯥꯟꯗ ꯑꯃꯨꯛ ꯀꯥꯞꯇꯕ꯭ꯔꯥ
ꯑꯣ ꯈꯪꯉꯦ ꯈꯪꯉꯦ
ꯁꯤ ꯄꫭꯝꯄꯥꯠꯀꯤꯗ
ꯑꫭ ꯑ ꯄꫭꯔꫭꯝꯄꯥꯠ ꯀꯤꯗꯤ ꯈꯪꯗꯦ
ꯑꯕꯨ ꯃꯥꯡꯒꯤ ꯑꯃꯛꯅꯣꯇꯪ ꯀꯥꯞꯄ ꯌꯥꯎꯔꯝꯃꯔꯣꯏ ꯅꯪꯗꯤ
ꯀꯥꯞꯇꯦ ꯀꯥꯞꯇꯦ
ꯁꯤꯗ ꯑꯃ ꯍꯥꯡꯉꯦꯕ ꯁꯤꯗꯅꯦꯕ ꯑꯅꯝꯕ ꯍꯧꯖꯤꯛꯀꯥꯟ ꯅꯛꯄꯩ ꯀꯥꯞꯄꯤꯖꯦ
ꯎꯝ
ꯑꯗꯣ ꯍꯧꯖꯤꯛꯀꯤ ꯁꯣꯝꯅꯀꯟꯒꯤꯖꯨ ꯑꯃꯨꯛ ꯍꯥꯡꯒ꯭ꯔꯕꯅꯦꯕ ꯃꯥꯗꯤ ꯆꯞ ꯆꯥꯒ꯭ꯔꯦꯈꯦ ꯃꯤꯖꯨ ꯃꯤꯖꯨ ꯈꯨꯆꯤꯟ ꯑꯝꯅꯦꯗꫭ
ꯄꯨꯡꯗ ꯀꯌꯥ ꯀꯌꯥ ꯂꯧꯕꯅꫭ ꯃꫭꯏꯗꯨ
ꯄꯨꯡꯗꯣ ꯄꯨꯡꯗꯗꯤ ꯌꯥꯝ ꯀꯟꯅꯗꯤ ꯀꯩꯅꫭ ꯇꯧꯗꯤꯌꯦ ꯍꯥꯏꯗꯤ ꯂꯨꯄꯥ ꯀꯨꯟꯊ꯭ꯔꯥ ꯂꯧꯕ ꯂꯩ ꯌꯥꯡꯈꯩ ꯂꯧꯕ ꯂꯩꯌꯦꯕꯀꯣ ꯕꯣꯠ
ꯎꯝ ꯑꯗꯨ ꯑꯩꯖꯦ ꯄꯨꯜꯒ ꯄꯥꯏꯖꯦ ꯕꯥꯏ ꯑꯇꯩ ꯀꯩꯝꯇ ꯇꯧꯒꯗꯧ ꯅꯠꯇꯦ ꯀꯩꯝꯇ ꯆꯥꯏꯒꯗꯧ ꯄꯣꯠꯁꯨ ꯅꯠꯇꯦ ꯀꯩꯝ ꯇꯨꯝꯁꯤꯟꯒꯗꯧ ꯄꯣꯠꯁꯨ ꯅꯠꯇꯦ ꯄꯩꯁꯥꯗꯨꯝ ꯂꯥ ꯂꯥꯛ ꯇꫭꯏꯅꯦ ꯑꯗꯩ
ꯂꯥꯛꯇ꯭ꯔꫭꯕꯅꯦ ꯁꯦꯠ ꯑꯣꯏꯅ ꯍꯥ ꯑꯦ ꯁꯣꯏꯔꯦ ꯑꯩꯅ ꯍꯥꯏꯖꯦ ꯄꯨꯡ ꯅꯠꯇꯦ ꯑꯩꯅ ꯍꯥꯏꯖꯦ ꯄ꯭ꯂꯦ ꯑꯃꯗꯅꯦ ꯄ꯭ꯂꯦ ꯑ‌ꯝꯗ ꯃꯣꯏ ꯃꯤ ꯑꯁꯨ ꯁꯥꯟꯅꯒꯦ ꯁꯥꯟꯅꯕ ꯃꯤꯅꯤꯠ ꯇ꯭ꯔꯥꯝ